ꯑ
ꯀꯩꯇꯧꯔꯤꯅ
ꯑ ꯀꯩꯁꯨ ꯇꯧꯔꯦꯗ ꯃꯥꯏꯇꯩꯅꯤ ꯑꯥꯎ ꯆꯥꯗ꯭ꯔꯤ
ꯊꯦꯡꯉꯤ ꯍꯦ
ꯑꯧ ꯆꯥꯅꯤꯡꯗꯕꯪꯁꯤ ꯍꯧꯖꯤꯛ
ꯑꯦꯁ ꯀꯩꯒꯤ
ꯉꯁꯥꯏ ꯇꯔꯥ ꯋꯥꯟꯃꯨꯕꯒꯤ
ꯑꯣ ꯆꯥꯗꯕꯅ ꯐꯩꯍꯦ ꯆꯥꯛꯗꯣ ꯇꯤꯡꯗꯅꯕ ꯆꯥꯛꯅ ꯆꯥꯇ ꯅ ꯇꯨꯃꯨꯀꯣ ꯆꯍꯔꯗꯤ ꯌꯥꯔ ꯍꯣꯏ ꯑꯗꯨ ꯍꯥꯏ ꯑꯗꯨꯝ ꯐꯝꯔꯒ ꯂꯩꯔꯣ ꯉꯁꯥꯏꯅ ꯆ ꯇꯧꯈ꯭ꯔꯦ ꯍꯣꯏ
ꯎꯝ ꯌꯥꯂꯤꯅ
ꯎꯝ ꯈꯨꯟꯗ ꯂꯩꯔꯗꯤ ꯑꯗꯨꯝ ꯉꯥꯟꯕꯅꯦ ꯀꯩꯅꯣ
ꯀꯩꯁꯨ ꯍꯥꯏꯗꯦꯗ
ꯑꯦ
ꯑꯦ
ꯅꯪ ꯈꯨꯟꯗ ꯂꯩꯇꯕꯒꯤꯅꯦꯀꯣ ꯈꯪꯉꯦꯕ
ꯑꯩꯣꯏ ꯈꯣꯟꯗ ꯂ ꯂꯩꯇꯗꯤ ꯀꯥꯏ ꯂꯩ꯭ꯔꯣ
ꯍꯣꯏ ꯅꯇ꯭ꯅ ꯅꯇ꯭ꯔꯤꯅ ꯂꯩꯔꯥꯎꯅꯤꯅ
ꯑꯥꯎ ꯂꯩꯔꯝꯃꯦ ꯑꯩ ꯍꯧꯖꯤꯛ
ꯇꯨꯀꯠꯆꯩꯍꯦ ꯇꯨ ꯀꯠꯆꯩꯌꯦ ꯑꯁꯦꯡꯕ ꯀꯥꯏꯗ ꯀꯩꯅꯣꯗ ꯂꯩꯕ꯭ꯔꯥ ꯅꯣꯏ
ꯑꯥꯎ ꯅꯣꯏ ꯑꯩꯈꯣꯏ ꯈꯨꯟꯗ ꯂꯩꯌꯦꯕ
ꯈꯨꯟꯗ ꯂꯩꯕ ꯃꯥꯟꯗꯥꯕꯀꯣ
ꯑꯩꯁ ꯃꯥꯟꯗ꯭ꯔꯗꯤ ꯈꯪꯗꯦ ꯑꯩꯗꯤ ꯑꯁꯦꯡ ꯁꯦꯡꯕ ꯉꯥꯡꯕꯅꯦ
ꯑꯦ
ꯅꯪꯅ ꯂꯧꯕꯤꯗ꯭ꯔꯗꯤ ꯈꯪꯗ꯭ꯔꯦ
ꯊꯤꯟ ꯊꯕꯒꯤ ꯑ ꯅꯝꯕꯝꯕꯔ
ꯑꯦ ꯑꯩ ꯍꯧꯖꯤꯛ ꯑ ꯍꯥꯏꯔꯣ ꯍꯥꯏꯔꯣ ꯑꯩꯗꯤꯕꯨꯗ ꯍꯥꯏꯔꯣ
ꯀ꯭ꯔꯦꯗꯣ
ꯅꯪ ꯍꯥꯏꯔꯤꯗꯣ ꯍꯥꯏꯕꯗꯨꯅ
ꯀꯔꯤꯅꯣ ꯅꯪ ꯍꯧꯖꯤꯛ ꯍꯥꯏꯗꯣ ꯀꯔꯤ ꯀꯅꯣ ꯑꯗꯨꯝ ꯍꯥꯏꯌꯣ ꯀꯩꯁꯨ ꯍꯥꯏꯗꯤꯦ
ꯎꯝ ꯑꯗꯨꯗꯤ ꯍꯥꯏꯒꯅ
ꯑ‌ꯣꯏꯗꯕꯒꯤ ꯋꯥꯅꯤ
ꯅꯪꯁꯨ ꯀꯣꯜ ꯅꯪꯁꯨ ꯀꯣꯜꯂꯗꯤ ꯋꯥ ꯉꯥꯡꯕ ꯍꯩꯇꯦ
ꯍꯩꯇ
ꯑꯥꯎ
ꯀꯩꯒꯤ ꯑꯗꯨꯝ
ꯑꯁꯦꯡ ꯑꯁꯦꯡꯁꯦꯡ ꯑꯗꯨꯗꯤ ꯎꯅꯕ ꯃꯇꯝꯗꯗꯤ ꯅꯆꯤꯟ ꯌꯥꯝ ꯀꯜꯂꯒ ꯀꯣꯜꯗꯗꯤ ꯉꯥꯡꯕ ꯍꯩꯇꯦ ꯅꯣꯛꯑꯣ ꯑꯗꯨꯅ
ꯁꯤꯗ ꯂꯩꯁꯤꯗꯤ ꯑꯗꯨꯗꯤ ꯑ ꯍꯅꯨꯕꯤꯁꯤꯡꯅ ꯅꯧꯒꯗꯕꯒꯤ ꯁ꯭ꯇꯥꯏꯜꯅꯤꯗ
ꯎꯝ ꯑꯣ ꯅꯪꯗꯤ ꯍꯅꯨꯕꯤ ꯑꯣꯜꯂꯨꯔꯕꯣ ꯅꯪ ꯌꯥꯝ ꯈꯥꯡꯉꯗ ꯑꯥ ꯎꯝ
ꯀꯔꯤꯌꯦ
ꯀꯩꯁꯨ ꯍꯥꯏꯥꯏꯗꯦ ꯀꯦ ꯏꯟꯖꯥꯡ ꯆꯥꯔꯒꯦ
ꯉꯁꯤꯁꯦ ꯀꯔꯤꯅꯣ ꯁꯟꯒꯤ ꯑꯈꯥꯕ ꯍꯥꯏꯌꯦ ꯑꯈꯥꯕ ꯀꯔꯤꯅꯣ ꯈꯪꯗꯦ ꯑꯗꯨꯒ ꯑꯂꯨꯒ ꯊꯔꯣꯏ ꯏꯔꯣ ꯕ ꯇꯧꯔꯒ ꯆꯥꯏ ꯍꯥꯎꯋꯦ
ꯊꯦꯡꯒ ꯌꯥꯃꯤꯅ ꯎꯝ ꯐꯩ ꯐꯩ ꯑꯗꯨꯝ ꯆꯥꯒꯗꯕꯅꯤ ꯌꯥꯝ ꯇꯥꯕ꯭ꯔꯥ
ꯆꯥꯏ ꯍꯥꯎ ꯒꯤ ꯌꯥꯝ ꯆꯥꯏꯌꯦ ꯑꯩ ꯐꯥꯔꯁꯗꯤ ꯀꯩꯅꯣ ꯑꯍꯥꯟꯕꯗꯤ ꯆꯥꯅꯤꯡ ꯗꯤ ꯍꯥꯏꯔꯒ ꯆꯪꯕꯅꯦꯕꯀꯣ ꯆꯥꯛꯇꯣ
ꯑꯥꯎ ꯑꯗꯨꯝ ꯉꯥꯡ ꯉꯥꯡꯒ ꯌꯥꯝ ꯆꯥꯕꯗꯨꯔꯣ
ꯅꯠꯇꯦ ꯑꯗꯨ ꯆꯥꯔꯒ ꯅꯅꯥ ꯍꯥꯎꯥꯎꯕꯨꯒꯤ ꯀ ꯃꯍ ꯍꯥꯎꯗ ꯇꯣꯡꯉꯥꯜꯂꯦꯕ ꯑꯗꯨꯒꯤꯣꯠ ꯆꯥꯏꯑꯕ
ꯑꯩꯈꯣꯏꯆꯦꯁꯨ ꯑꯗꯨꯝ ꯇꯧꯅꯤ ꯑꯁ ꯍꯥꯎꯗꯦ ꯍꯥꯎꯗꯦ ꯍꯥꯏꯔꯒ ꯑꯗꯨꯝ ꯍꯥꯏꯔꯒ ꯆꯥꯛ ꯍꯥꯞꯀꯅꯤ ꯃꯊꯟꯇ ꯉꯥꯡꯉꯒꯦꯀꯣ ꯑ
ꯌꯥꯏꯏꯦ ꯑꯗꯨꯅ ꯐꯠꯇ꯭ꯔꯣ ꯍꯥꯎꯇꯦ ꯍꯥꯎꯇꯦ ꯅꯪꯒꯤ ꯏꯆꯦ ꯑꯣꯏꯔꯨꯅꯦ ꯑꯗꯨꯗ
ꯎꯝ ꯈꯪꯗꯗ
ꯅꯪꯁꯨ ꯃꯥꯒꯨꯝꯅ ꯑꯣꯏꯔꯗꯤ
ꯑꯣꯏꯗꯤ ꯑꯩꯗꯤ
ꯎꯝ ꯉꯁꯤ ꯂꯩꯁꯪ ꯆꯠꯄ꯭ꯔꯣꯅ ꯀꯔꯝ ꯑꯣꯏꯣꯏꯗꯅ
ꯉꯁꯤꯔꯣ ꯅꯣꯡ ꯆꯨꯕꯏ ꯆꯠꯇꯦ ꯑꯩꯈꯣꯏꯗ ꯂꯝꯕꯤ ꯂꯥꯞꯃꯦꯅ ꯆꯥꯔꯖꯇꯣ ꯑꯗꯨꯒ ꯑꯁꯤ ꯑꯩꯈꯣꯏꯒꯤ ꯂꯝꯕꯤꯗꯁꯨ ꯐꯠꯇꯦꯕꯀꯣ
ꯑꯣ
ꯑꯗꯨꯒꯤ ꯆꯠꯀꯦꯗꯤ ꯈꯕꯅꯦ ꯑꯗꯣ
ꯑꯗꯨꯗꯤ ꯅꯣꯡꯃꯥꯏꯖꯤꯡ ꯈꯨꯗꯤꯡꯁꯦ ꯅꯣꯡꯖꯨꯨꯔꯗꯤ
ꯆꯃ ꯃꯣꯟꯗ ꯑ
ꯆꯜꯗꯦ ꯏꯕ ꯈꯪꯕ
ꯆꯠꯀꯅꯤꯌ‌ꯦ ꯀꯇꯥꯏꯇꯒꯤ ꯉꯁꯤꯗꯤ ꯑꯩ ꯆꯠꯅꯤꯡꯗꯦ ꯍꯥꯏꯕꯒꯤ ꯆꯠꯇꯕꯅꯦꯕ
ꯎꯝ ꯅꯪ ꯅꯣꯡꯃ ꯆꯠꯇ꯭ꯔꯗꯤ ꯑꯗꯨꯝ ꯆꯠꯅꯤꯡꯉꯣꯏ
ꯑ ꯀꯩꯅꯣ ꯑ ꯁꯤ ꯍꯣꯏ ꯑꯩ ꯔꯦꯟ ꯂꯩꯕ ꯃꯇꯝꯗꯀꯣ ꯆꯠꯇꯕꯒꯤꯅꯦꯕ ꯑꯗꯨꯒꯤ ꯑ ꯑꯦ ꯑ ꯀꯩꯅꯣ ꯀꯨꯏꯗ꯭ꯔꯤꯑꯕꯀꯣ ꯂꯥꯛꯄꯗꯣ ꯑꯁ ꯉꯁꯤ ꯁꯟꯗꯦꯗꯣ ꯑꯃꯈꯛꯇꯅꯦꯕ ꯊꯦꯡꯅꯕꯗꯣ ꯑꯗꯨꯒꯤ ꯆꯠꯅꯤꯡꯗꯕꯀꯣ
ꯑ ꯑꯥ ꯅꯗꯤ ꯇꯔ ꯀꯗꯕꯅꯤꯅꯦ
ꯁꯟꯗꯦ ꯂꯥꯛꯄ ꯅꯨꯃꯤꯠꯗꯨꯗꯤ ꯆꯥꯛꯀꯅꯤ ꯌꯦꯡꯁꯦ ꯑꯗꯨꯗ
ꯏꯁꯣꯔꯅ ꯁꯥꯎꯔꯝꯃꯅꯤ ꯅꯪꯕꯨ ꯁꯣꯏꯗꯅ
ꯑꯖꯅ ꯁꯤꯇ ꯋꯥ
ꯁꯥꯏ ꯀꯣꯇꯥꯔꯕ ꯏꯪꯣꯟꯟ ꯃ ꯑꯗꯨ ꯆ ꯆꯔꯁꯨ ꯂꯥꯛꯇꯅꯤ ꯀ ꯑꯗꯨꯃꯥꯏꯅ ꯇꯧꯔꯛꯑꯦꯕ ꯃꯇꯧ ꯌꯦꯡꯒꯦ ꯇꯧꯕꯅꯤ ꯍꯥꯏꯌꯦ ꯅꯪ ꯇꯟꯕ꯭ꯔꯥ ꯇꯟꯗꯕ꯭ꯔꯥ ꯍꯥꯏꯅ ꯅꯣꯡ ꯅꯣꯡ ꯈꯔ ꯆꯨꯍꯟꯕꯅꯦ ꯍꯥꯏꯕꯅꯦꯕ ꯀꯟꯅꯁꯨ ꯆꯨꯗꯦ ꯍꯥꯏꯔꯤꯅꯦ
ꯅꯣꯡꯀ ꯅꯆꯨꯗꯦ ꯑꯗꯨ ꯆꯠꯄ ꯃꯇꯝꯗꯤ ꯅꯣꯡ ꯆꯨꯕ ꯃꯥꯟꯗꯦ ꯑꯗꯨꯗꯣ ꯑꯩ ꯍꯧꯒꯠꯄ ꯇꯟꯕ ꯑꯗꯨꯒ ꯑꯩꯅ ꯍꯧꯒꯠꯄ ꯃꯇꯝꯗꯤ ꯅꯣꯡꯗ ꯆꯨꯔꯛꯑꯦꯕ
ꯎꯝ ꯏꯁꯣꯔꯅꯅ ꯇꯧ ꯌꯦꯡꯒꯦ ꯇꯧꯕꯅꯦꯕ ꯑꯗ ꯅꯗꯤ ꯑꯣꯏꯔꯔꯣꯏ
ꯑꯣꯈꯣꯏꯁꯨꯅ ꯀꯩꯁꯨ ꯀꯥꯏꯗꯦ
ꯍ ꯀꯥꯏ ꯆ ꯀꯔꯣ
ꯍꯌꯦꯡ ꯈꯪꯗ꯭ꯔꯤꯌꯦ ꯊꯣꯛꯂꯛꯀꯥꯟꯗ ꯈꯪꯒꯅꯤ
ꯆꯠꯂꯣꯏꯗ꯭ꯔꯣ
ꯏꯁ ꯈꯨꯟꯗꯕꯨ ꯈꯨꯟꯗ ꯂꯩꯔ ꯀꯣꯏꯕ ꯌꯥꯕ꯭ꯔꯣ
ꯌꯥꯏ
ꯀꯥꯏꯗ ꯀꯣꯏꯗꯣꯏꯕ
ꯅ ꯌꯨꯝꯗ ꯅꯪ ꯌꯣꯝꯗ ꯑꯗꯨꯝ ꯈꯣꯏꯆꯠ ꯆꯠꯂꯒ ꯀꯣꯏꯗꯕ
ꯅꯨꯡꯇꯤꯒꯤꯗꯤ ꯆꯠꯂꯦ ꯆꯠꯊꯣꯛꯀꯦ ꯑꯩ ꯏꯆꯦꯒꯤ ꯌꯨꯝꯗ ꯑꯗꯨꯝ ꯆꯠꯊꯣꯛꯄꯅꯦ ꯑꯗꯨꯒ ꯊꯦꯡꯅ ꯂꯥꯛꯄ
ꯎꯝ
ꯍꯌꯦꯡꯁ‌ꯦ ꯆꯠꯀꯗꯧ ꯃꯥꯜꯂꯦ
ꯑꯣ ꯅꯨꯡꯗꯥꯡꯗꯔꯣꯏ ꯊꯦꯡꯅ ꯂꯥꯛꯑꯦ ꯍꯥꯏꯁꯣ
ꯍꯥ
ꯑꯥ ꯅꯨꯡꯗꯥꯡꯗꯨꯔꯣ ꯅꯪ ꯊꯦꯡ ꯂꯥꯛꯑꯦ ꯍꯥꯏꯕꯗꯣ ꯅꯪꯅ ꯊꯦꯡ ꯂꯥꯛꯑꯦ ꯍꯥꯏꯗꯨ ꯍꯧꯖꯤꯛ ꯀꯥꯎꯔꯦꯅ
ꯍꯜꯂꯣ
ꯑꯥꯎ ꯇꯥꯏ ꯍꯜꯂꯣ ꯑꯧ ꯇꯥꯔꯦ ꯇꯥꯔꯦ ꯇꯥꯗ꯭ꯔꯣ ꯍꯜꯂꯣ ꯍꯜꯂꯣ ꯑꯩ ꯑꯩꯒꯤ ꯅꯦꯋꯥꯛꯀ ꯍꯜꯂꯣ ꯇꯥꯔꯕꯣ
ꯅꯪꯒꯤ
ꯍꯜꯂꯣ ꯑꯩ ꯅꯪ ꯅꯦꯠꯋꯥꯛꯅꯤꯅꯦ ꯑꯩꯅꯦꯠꯋꯥꯛꯇꯤ ꯑꯝꯇ ꯇꯧꯗꯦ ꯑꯣ ꯑꯩ ꯀꯣꯏ ꯆꯠ ꯆꯟ ꯃꯥꯟꯕꯩ ꯑꯣꯏꯔꯝꯃꯦ
ꯍꯧꯖꯤꯛ ꯕꯨꯠꯅ
ꯑꯗꯨꯃꯥꯏꯅ ꯍꯥꯏꯒꯅꯣ ꯑꯩ ꯃꯄꯥꯟ ꯑꯩ ꯃꯄꯥꯟꯗ ꯂꯩꯔꯤꯀꯣ ꯑꯗꯨꯃꯥꯏꯅ ꯍꯥꯏꯒꯅꯣ
ꯏꯁ ꯀꯤꯕ꯭ꯔꯣ ꯑꯩꯁꯨ ꯃꯄꯥꯟꯗ ꯂꯩꯔꯤꯌꯦ
ꯑꯣ ꯏꯕꯅꯤ ꯑꯗꯨꯗꯤ ꯃꯄꯥꯟꯗ ꯂꯩꯔꯦ ꯊꯥ ꯌꯦꯡꯁꯤꯗ
ꯊꯥꯗ ꯆꯥꯎꯋꯦ ꯉꯁꯤ ꯑꯩꯈꯣꯏꯗꯤ ꯎꯑꯦ ꯆꯥꯎꯋꯦ ꯁꯤꯗꯤ ꯁꯤꯗꯣ ꯑꯗꯨ ꯑꯩ ꯎꯑꯦ ꯑꯩꯗꯤ
ꯊꯥꯗꯣ ꯆꯥꯈ꯭ꯔꯦ
ꯆꯥꯈ꯭ꯔꯦ ꯇ ꯌꯦꯡꯉꯨ ꯇꯨ ꯆꯥꯈ꯭ꯔꯦ ꯑꯩꯈꯣꯏꯒꯤ ꯊꯥꯒ ꯅꯣꯏꯒꯤ ꯊꯥꯒ ꯆꯞ ꯃꯥꯟꯅꯕ ꯅꯤ ꯀꯔꯤꯔ ꯅꯪ ꯑꯇꯣꯞꯄꯒꯤ ꯑꯇꯣꯞꯄ ꯑꯇꯣꯞ ꯑ
ꯑꯥꯗ ꯂꯩꯌꯦ ꯑꯩ ꯃꯥꯟꯅꯗꯦ ꯑ ꯑꯗ ꯂꯩꯕꯅꯦꯕ ꯅꯣꯏꯒꯤ ꯊꯥꯒ ꯑꯩꯈꯣꯏꯒꯤ ꯊꯥꯒ ꯇꯣꯉꯥꯜꯂꯦꯕ ꯑꯥꯎ
ꯂꯩꯔꯝꯒꯅꯤꯕ ꯑꯩꯈꯣꯏꯗꯤ ꯊꯥ ꯂꯩꯇꯦ ꯊꯥ ꯆꯥꯈ꯭ꯔꯦ ꯀꯅꯥꯅꯔꯣ ꯈꯪꯗꯦ
ꯑꯩꯈꯣꯏꯗꯤ ꯂꯩꯌꯦꯅ ꯊꯥꯔꯛꯀꯦꯔꯣ ꯉꯧꯋꯦ ꯑꯩꯈꯣꯏꯒꯤ ꯊꯥꯗꯤ ꯉ ꯈꯔ ꯉꯧꯋꯦ ꯌꯥꯝ ꯉꯧꯕ ꯅꯠꯇꯦ ꯑꯗꯨꯒ ꯀꯔꯤ ꯍꯥꯏꯁꯤꯔꯥ ꯑꯁ ꯐꯖꯕꯅꯦ ꯆꯥꯎꯋꯦ ꯉꯁꯤꯒꯤꯗꯤ ꯑꯁꯦꯡꯕꯩꯅꯦ ꯑꯔꯦ
ꯄ꯭ꯔꯤꯊꯤꯕꯤꯁꯤ ꯑꯃꯛ ꯈꯛꯇꯅꯤꯀꯣ
ꯑꯗꯨ ꯅꯣꯏ ꯅꯣꯏꯔꯣꯝꯗ ꯀꯩꯅꯣ ꯅꯣꯡ ꯃꯝꯕꯒꯤꯀꯣ ꯑꯩꯈꯣꯏꯗꯗꯤ ꯃꯝꯗꯕꯒꯤꯀꯣ ꯊꯣꯛꯄ
ꯑꯩꯈꯣꯏꯗꯤ ꯌꯥꯝ ꯃꯝꯃꯤꯕ
ꯑꯗꯨꯗ ꯅꯪ ꯑꯗ ꯂꯩꯔꯤꯗꯣ ꯃꯥꯜꯂꯦ ꯁꯤ ꯀꯔꯤ ꯂꯝꯕꯤ ꯐꯠꯇꯕꯒꯤ ꯔꯣꯝꯗ
ꯂꯝꯕꯤ ꯂꯝꯕꯤ ꯂꯝꯕꯤ ꯌꯥꯝ ꯐꯩ ꯐꯔꯤ
ꯐꯠꯇꯦ ꯑꯩ ꯈꯪꯉꯦ
ꯅꯪ ꯈꯪꯒꯅꯤ ꯎꯝ
ꯑꯗꯨ ꯑꯩꯗꯤ ꯑꯃꯔꯛꯁꯨ ꯆꯠꯇ꯭ꯔꯤꯌꯦ ꯅꯪꯕꯨ ꯈꯪꯉꯦ ꯍꯥꯏꯕ ꯅꯠꯇꯦ ꯑꯗꯨꯗ ꯂꯩꯔꯝꯒꯅꯤ
ꯎꯝ ꯑꯣ ꯍꯧꯖꯤꯛꯇꯤ ꯊꯥꯁꯨ ꯇꯥꯈ꯭ꯔꯦ ꯀꯃꯥꯏꯅ ꯇꯧꯔꯅꯤꯅꯦ
ꯅꯣꯏ ꯅꯣꯏ ꯑꯣꯏꯔꯣꯏ ꯂꯩꯔꯔꯣꯏ ꯂꯣꯏꯅ
ꯅꯣꯡ ꯆꯨꯕ꯭ꯔꯥ ꯈꯪꯗꯦꯅꯦ
ꯅꯣꯏ ꯅꯪ ꯂꯩꯕ ꯀꯩꯅꯣꯗ ꯑꯗꯨꯝ ꯅꯣꯡ ꯆꯨꯗꯕ꯭ꯔꯣ ꯆꯨꯕ꯭ꯔꯣ
ꯑꯧ ꯍꯧꯖꯤꯛ ꯃꯇꯝꯗꯤ ꯅꯣꯡ ꯆꯨꯕ ꯃꯇꯝꯅꯤꯅ ꯍꯧꯕꯤꯀꯤ ꯊꯥꯗꯤ ꯂꯧ ꯁꯨꯕ ꯃꯇꯝꯅꯤꯅ ꯑꯗꯨꯝ ꯏꯪꯗꯦꯗ ꯌꯥꯝ ꯁꯥꯏꯗ
ꯑꯣ
ꯉꯁꯤꯗꯤ ꯈꯔ ꯏꯪꯉꯦ ꯅꯨꯡꯁꯥ ꯊꯣꯛꯂꯛꯇꯕꯅꯤꯅ ꯂꯣꯏꯗꯤ ꯌꯥꯝ ꯁꯥꯏ ꯁꯥꯏ ꯍꯥꯏꯕ ꯑꯩ ꯈꯪꯉꯤꯀꯣ
ꯌꯥꯝ ꯁꯥꯕꯩ ꯅꯠꯇꯦꯗ ꯑꯁ ꯅꯨꯡꯗꯥꯡꯗ ꯀꯩꯅꯣ ꯇꯨꯝꯕ ꯃꯇꯝꯗꯤ ꯁꯥꯗꯦ ꯑꯩꯒꯤ ꯑꯩꯒꯤ ꯐꯃꯨꯡꯗꯗꯤ ꯏꯪꯉꯦ ꯑꯗꯨ ꯂ꯭ꯂꯀꯦ ꯑꯗꯨꯝ ꯄꯥꯏꯔꯒ ꯇꯝ
ꯎꯝ
ꯑꯇꯣꯞꯄꯗꯤ ꯈꯪꯗꯦꯀꯣ ꯑꯩꯒꯤ ꯔꯨꯝꯗ ꯍꯥꯏꯕ
ꯅꯪꯒꯤ ꯔꯨꯝ ꯈꯛꯇ ꯏꯪꯕ ꯑꯦꯁ ꯆꯤꯟꯊꯤꯔ ꯑꯗꯨꯗꯤ
ꯑꯁꯦꯡꯕ ꯏꯪꯉꯨꯅꯦ ꯏꯁ ꯈꯪꯁꯨ ꯈꯪꯗ꯭ꯔꯒ
ꯑꯣ ꯑꯣ ꯑꯩ ꯈꯪꯗꯕ ꯏꯔꯝꯅꯦ ꯑꯗꯨꯗꯤ ꯑꯩꯅ ꯁꯣꯈꯤꯕ ꯂꯥꯛꯈꯤꯕ ꯌꯥꯎꯔꯁꯨ ꯀꯣꯛꯄꯤꯅꯤ ꯉꯥꯛꯄꯤꯅꯤ ꯅꯤꯡꯁꯤꯡꯅꯤ
ꯍꯥꯏꯗꯤ ꯉꯥꯛꯄꯤꯕ ꯉꯝꯗꯦ
ꯅ ꯄꯤꯕ ꯉꯞꯗ꯭ꯔꯁꯨ ꯀꯣ
ꯑꯗꯨꯁꯨ ꯉꯝꯗꯦ ꯉꯝꯗꯦ ꯅꯪꯒꯤ ꯅꯃꯥꯟꯅꯕꯁꯨ ꯂꯩꯕ꯭ꯔꯣ ꯑꯣ ꯅꯣꯏ ꯑꯅꯤ ꯂꯩꯃꯤꯟꯅꯕ꯭ꯔꯣ ꯍꯥꯏꯕ ꯅꯣꯏ ꯑꯅꯦ ꯆꯠꯃꯤꯟꯅꯕꯗꯣ
ꯀꯅꯥꯒ
ꯈꯪꯗꯦ ꯍꯥꯏꯁꯨ ꯑꯁꯤ ꯄꯥꯔꯠ ꯐꯣꯔ ꯄꯥꯔ ꯐꯣꯔꯒꯤ ꯅꯨꯄꯥꯗꯣ
ꯑꯩ ꯈꯪꯗꯦꯕ
ꯑ ꯆꯠꯃꯤꯟꯅꯔꯒ ꯈꯪꯗꯤ ꯍꯥꯢ
ꯑꯁ ꯅꯪ ꯈꯜꯂꯤꯗꯣ ꯑꯁꯦꯡꯕꯅꯦ ꯅꯣꯏ ꯅꯪ ꯈꯜꯂꯤꯗꯣ ꯂꯣꯏ ꯂꯥꯜꯂꯦ ꯑꯩ
ꯆꯣꯡꯁꯨ ꯑꯁ ꯍꯥꯏꯕꯤꯅꯤꯡꯗ꯭ꯔꯗꯤꯀꯣ ꯌꯥꯔꯦ ꯑꯩ ꯑꯃꯁꯨ ꯍꯪꯉꯨꯕ
ꯉꯁꯤ ꯀꯩ ꯅꯨꯃꯤꯔꯣ ꯅꯨ ꯅꯨ ꯑ ꯃꯃꯤꯡ ꯄꯥꯎ ꯀꯥꯈꯅꯤ ꯅꯨ ꯅꯨꯡꯃꯥꯏꯖꯤꯡꯅꯤ